ꯑ ꯎꯝ ꯍꯥꯏꯔꯛꯑꯣ
ꯍꯜꯂꯣ ꯇꯥꯕ꯭ꯔꯣ
ꯍꯣꯏ
ꯀꯔꯤꯅꯣ ꯇꯨꯃꯤꯟꯅ ꯂꯩꯕꯗꯤ ꯑꯥ
ꯀꯔꯤ ꯑꯁꯄꯤꯀꯔ ꯊꯥꯕ ꯌꯥꯗꯦ ꯍꯥꯏꯕ
ꯀꯔꯤ ꯇꯧꯔ ꯂꯩꯕ꯭ꯔꯣ ꯀꯔꯤ ꯇꯧꯔꯤꯒꯦ ꯍꯥꯥ
ꯅ ꯀꯩꯅꯣ ꯉꯕꯥꯡ ꯑꯩꯅ ꯏꯕ ꯈꯣꯏꯗ ꯁꯣꯏꯕꯒꯤꯔ ꯀꯔꯤ ꯄꯥꯕ ꯊꯣꯛꯇꯕ ꯃꯑꯣꯗ ꯂꯥꯛꯄꯗꯨ ꯀꯃꯥꯏꯅ ꯁꯦꯝꯒꯗ꯭ꯔꯥ ꯍꯥꯏꯅ ꯈꯜꯂꯒ ꯂꯩꯕ
ꯠꯇ ꯃꯅꯦ ꯑꯣꯏꯌꯦ ꯀꯔꯤ ꯇꯧꯔ ꯂꯩꯗꯣꯢꯕ
ꯃꯩ ꯂꯥꯛꯄ ꯉꯥꯏꯔꯤ ꯃꯩ ꯁꯦꯝꯕ ꯌꯦꯡꯉꯤ ꯃꯩ ꯍꯟꯕ
ꯀꯗꯥꯏꯗ ꯍꯧꯖꯤꯛ ꯁꯦꯝꯃ ꯂꯩꯕ꯭ꯔꯣ
ꯃꯣꯏ ꯈꯔꯤꯦꯗ
ꯎ ꯌꯥ ꯀꯕꯃ
ꯁꯩ
ꯀꯔꯤ ꯇꯒꯤꯦꯔꯕ ꯃꯩ ꯌꯥꯎꯗ꯭ꯔꯤꯗꯣ
ꯑꯩꯈꯣꯏ ꯇ꯭ꯔꯥꯟꯐꯣꯔꯃꯔ ꯆꯥꯛꯄꯗꯣ ꯁꯣꯨꯝꯗ ꯃꯩꯗꯣ ꯕꯥꯏ ꯄꯥꯁ ꯑꯃ ꯁꯦꯝꯕ
ꯍꯥꯏꯕꯒꯤꯔꯣ
ꯎꯝ ꯑꯗꯨꯒꯤ ꯁꯦꯝꯕ ꯂꯣꯏ ꯍꯦꯛ ꯂꯣꯏꯕꯒ
ꯃꯩ ꯁꯤꯖꯤꯟꯅꯕꯗꯣ ꯃꯩ ꯑꯣꯚꯔꯂꯣꯗ ꯑꯣꯏꯕ ꯑꯣꯏꯔꯝꯃꯤ
ꯀꯗꯥꯏꯗ ꯇ꯭ꯔꯥꯟꯁꯐꯣꯔꯃꯔ ꯑꯅꯤꯅꯦ ꯑꯣꯕꯔꯂꯣꯗ ꯑꯣꯏꯕ ꯅꯠꯇꯦ ꯅꯍꯥꯟ ꯅꯣꯡ ꯆꯨꯕꯗꯨꯗ ꯋꯥꯗꯨ ꯇꯦꯛꯛꯀꯦ ꯇꯦꯛꯀꯦ ꯇꯧꯕꯗꯣ
ꯀꯔꯤꯅꯣꯅꯣ ꯅꯪꯒꯤ ꯈꯣꯟꯗꯣ ꯌꯥꯝ ꯇꯤꯛꯅ ꯇꯥꯏꯌꯦ
ꯅꯪꯒꯤ ꯐꯣꯟꯅ ꯑꯣꯏꯔꯝꯕꯅꯤ
ꯑꯥ
ꯅꯪꯁ ꯐꯣꯟ ꯑꯁꯣꯏꯕ ꯑꯣꯏꯔꯝꯒꯅꯤ
ꯃꯠꯇꯦꯅꯦ
ꯈꯪꯗ꯭ꯔꯦ ꯑꯗꯨꯗꯤ
ꯅꯣꯏ ꯃꯤ ꯄꯣꯄꯨꯂꯦꯁꯟ ꯀꯌꯥ ꯂꯩꯕ꯭ꯔꯕ
ꯈꯣꯏꯃꯤ ꯄꯣꯄꯨꯂꯦꯁꯟ ꯁꯚꯦꯟꯇꯤ ꯁꯚꯦꯟꯇꯤ ꯍꯥꯎꯁ ꯍꯃꯨꯛꯇꯤ ꯑꯣꯏꯔꯝꯒꯅꯤ
ꯑꯗꯨ ꯇ꯭ꯔꯥꯟꯁꯐꯣꯔꯃꯔ ꯑꯃꯅ ꯀꯣꯟꯅꯗꯕ꯭ꯔꯕ
ꯀꯣꯟꯅꯗꯦ ꯑꯅꯤ ꯄꯥꯟꯕꯅꯤ
ꯄꯤꯛꯄꯒꯤ ꯃꯥꯜꯂꯦ ꯅꯣꯏ ꯇ꯭ꯔꯥꯟꯁꯐꯣꯔꯃꯔꯗꯣ ꯑꯗꯨꯗꯤꯀꯣ
ꯈꯪꯗꯦ ꯄꯤꯛꯄꯒꯤꯦꯔ ꯍꯥꯟꯅꯗꯤ ꯑꯃꯈꯛꯇ ꯁꯤꯖꯤꯟꯅꯔꯝꯕꯅꯦ ꯍꯣꯏ ꯑꯅꯤ ꯍꯥꯞꯄꯦ
ꯑꯣ ꯑꯗꯨꯣ ꯇ꯭ꯔꯥꯟꯁꯐꯣꯔꯃꯔ ꯑꯗꯣ ꯄꯣꯛꯈꯥꯏꯕꯅꯦꯕꯁꯦ ꯑꯃꯗꯤ ꯌꯥꯕꯀꯣ
ꯎꯝ
ꯑꯗꯣ ꯅꯣꯏꯅ ꯂꯧꯕ ꯁꯥꯏꯔꯣꯝ ꯌꯥꯗꯕ
ꯑꯩꯈꯣꯏꯒꯤ ꯁꯥꯏꯠ ꯂꯣꯟꯅ ꯌꯥꯗꯕ ꯑꯗꯨꯒꯤ
ꯎꯝ ꯑꯗꯨ ꯃꯩꯗꯤ ꯂꯥꯛꯈ꯭ꯔꯕ꯭ꯔꯣ ꯍꯧꯖꯤꯛꯇꯤ
ꯃꯩꯂ
ꯌꯥꯝ ꯐꯥꯕ ꯋꯥꯅꯤꯅꯦ ꯑꯗꯨꯗꯤ
ꯃꯩ ꯂꯥꯛꯑꯦ ꯍꯥꯏꯕꯗꯨꯣ ꯃꯤ ꯁꯣꯝꯗ ꯌꯥꯕ ꯃꯗꯨꯗ ꯋꯥꯌꯥꯔ ꯇꯤꯡꯉꯒ ꯌꯥꯍꯟꯕ
ꯎꯝ ꯈꯔ ꯀꯨꯏꯅ ꯁꯦꯝꯗꯕ ꯃꯥꯜꯂꯦꯒꯣ ꯅꯣꯏꯒꯤꯁꯦ ꯃꯩ ꯃꯇꯨ ꯀꯨꯏꯈ꯭ꯔꯕ꯭ꯔꯥꯒ
ꯎꯝ ꯐꯣꯔ ꯗꯦꯁ ꯄꯤꯔꯦꯠ ꯑꯗꯨꯒ ꯁꯤꯗꯤ ꯄꯨꯂꯞ ꯌꯥꯅꯉꯥꯏꯒꯤ ꯁꯦꯡꯕꯅꯤꯗꯤ ꯍꯥꯏꯕꯅꯤ
ꯀꯔꯤꯔꯣ ꯑꯃꯨꯛꯈ ꯇꯪꯈꯥꯏꯉꯇ ꯌꯥꯕꯒꯤꯔꯣ
ꯇꯪꯈꯥꯏ ꯌꯥꯕ ꯍꯥꯏꯕꯗꯨꯣ ꯈꯨꯟ ꯄꯨꯂꯞ ꯌꯥꯅꯉꯥꯏꯒꯤ ꯑꯌꯥꯕ ꯇꯥꯟ ꯐꯕꯗꯨꯗ ꯀꯩꯅꯣ ꯇꯧꯒꯗꯧꯕ ꯃꯩ ꯄꯨꯂꯞ ꯆꯤꯡꯒꯗꯧꯕꯗꯨ ꯎꯝ
ꯑꯗꯨꯒ ꯂꯣꯏꯅ ꯄꯨꯕ ꯉꯝꯒꯔꯅꯤ ꯃꯥꯒꯤ ꯀꯩꯅꯣꯗꯣ
ꯄꯨꯕ ꯉꯝꯒꯅꯤ
ꯑꯃꯨꯛꯀꯥꯟꯖꯤꯦꯁꯨ ꯄꯣꯛꯈꯥꯏꯗꯅꯅꯕ
ꯑꯗꯨ ꯑꯣꯏꯔꯗꯤ ꯌꯨꯝ ꯍꯣꯡꯉꯦꯗꯅ
ꯎꯝ ꯌ ꯍꯣꯡꯉꯦ ꯀꯥꯏ ꯅꯠꯇꯦ ꯅꯦ ꯏꯁꯤꯡ ꯏꯁꯤꯡꯒꯨꯝꯕꯗꯤ ꯀꯃꯥꯏꯅ ꯇꯧꯕ ꯇꯨꯂꯨꯗꯒꯤ ꯆꯤꯡꯕ꯭ꯔꯥ ꯇꯨꯔꯦꯟꯗꯒꯤ ꯁꯤꯖꯤꯟꯅꯕ꯭ꯔꯥ
ꯇꯨꯔꯦꯟꯗꯒꯤ ꯆꯤꯡꯉꯦ ꯑꯗꯨꯒ ꯂꯩꯁꯨ ꯂꯩꯌꯦꯅ
ꯑꯣ ꯅꯣꯏ ꯊꯛꯅꯕ ꯊꯛꯅꯕ ꯂꯩꯕ
ꯎꯝ
ꯑꯗꯨꯝ ꯁꯤꯟꯅꯅꯕꯗꯤ
ꯃꯕꯥꯅꯤꯁꯨ ꯁꯤꯖꯤꯟꯅꯩ
ꯏꯁꯤꯡ ꯂꯩꯔ ꯁꯤꯖꯤꯟꯅꯕ꯭ꯔꯥ ꯍꯥꯏꯕ ꯅꯠꯇ꯭ꯔꯒ ꯇꯨꯔꯦꯟꯗꯒꯤ ꯑꯩꯈꯣꯏ ꯇꯥꯏꯞꯇ
ꯇꯨꯔꯦꯟꯗꯒꯤꯁꯨ ꯆꯤꯡ ꯇꯨꯂꯨꯁꯨ ꯇꯨꯔꯦꯟꯗꯒꯤꯁꯨ ꯆꯤꯡꯉꯦ ꯑꯗꯨꯝ ꯃꯄꯥꯟꯗꯒꯤ ꯃꯣꯏ ꯋꯥꯇꯔ ꯁꯄ꯭ꯂꯥꯏꯒꯤ ꯔꯤꯗ ꯌꯣꯟ ꯈꯣꯏꯗ ꯑꯗꯨꯈꯣꯏꯁꯨ ꯁꯤꯖꯤꯟꯅꯩ
ꯑꯗꯨꯗꯤ ꯅꯣꯏꯁꯦ ꯏꯁꯤꯡ ꯈꯔ ꯋꯥꯕ ꯃꯥꯜꯂꯦꯀꯣ ꯏꯁꯤꯡ ꯂꯩꯔꯗꯤ
ꯏꯁꯤꯡ ꯂꯩꯕ ꯍꯥꯏꯗꯣ ꯊꯛꯅꯉꯥꯏꯒꯤ ꯑꯗꯨꯗꯤ ꯂꯩꯅꯕ ꯈꯛꯇꯅꯤꯗ
ꯑꯗꯨ ꯇꯨꯔꯦꯟꯗꯒꯤ ꯆꯤꯡꯕ ꯌꯥꯗꯕ꯭ꯔꯒ ꯊꯛꯅꯕꯁꯨ
ꯍꯧꯖꯤꯛꯇꯤ ꯏꯁꯤꯡꯗꯣ ꯂ ꯃꯇꯝꯗꯗꯤ
ꯑꯣ ꯃꯣ ꯑꯣ ꯑꯗꯨꯗꯤ ꯅꯣꯏꯒꯤꯁꯦ ꯋꯤꯟꯇꯔꯒꯨꯝꯕꯗꯗꯤ ꯏꯁꯤꯡꯁꯦ ꯇꯨꯔꯦꯟꯗꯒꯤ ꯑꯗꯨꯝ ꯁꯤꯟꯅꯩꯑꯕꯀꯣ ꯑꯗꯨꯒ ꯂꯧ ꯃꯇꯝꯒꯨꯝꯕꯗ ꯂꯩꯕ
ꯎꯝ
ꯄꯩꯁꯥ ꯇꯤꯡꯔꯝꯅꯤ ꯏꯁꯤꯡ ꯂꯩꯔꯗꯤ
ꯇꯤꯡꯗꯦ ꯀꯔꯤ ꯆꯥꯅꯉꯥꯏꯕꯨ
ꯊꯛꯅꯤꯡꯉꯥꯏꯗꯤ ꯃꯣꯏ ꯐꯤꯜꯇꯔ ꯋꯥꯇꯔꯗ ꯃꯤꯅꯔꯦꯜ ꯋꯥꯇꯔꯗꯣ ꯑꯗꯨꯝ ꯂꯩꯔ ꯊꯛꯄ ꯌꯥꯏꯅ
ꯁꯛꯅꯉꯥꯏ ꯌꯨꯝꯗꯕꯨ ꯌꯥꯎꯔꯗꯤ ꯏꯁꯤꯡ ꯁꯦꯡꯉꯒꯗꯤ ꯑꯗꯨꯝ ꯀꯔꯤꯗꯅꯤ ꯎ ꯕꯣꯏꯜ ꯇꯧꯔꯒ ꯊꯛꯄ ꯌꯥꯔꯦꯗꯅ
ꯕꯣꯏꯜ ꯇꯧꯗꯕꯗꯣ ꯑꯗꯨ ꯃꯤꯅꯔꯦꯜ ꯑꯣꯏꯅ ꯑꯗꯨꯝ ꯂꯩꯔ ꯊꯛꯄꯁꯨ ꯌꯥꯏꯅꯤ ꯇꯧꯕꯗꯣ ꯇꯟꯗ꯭ꯔꯣ ꯀꯥꯏꯗ
ꯏꯇꯔꯨ ꯐꯪꯕꯤꯒꯤ ꯀ꯭ꯋꯁꯟ ꯀ ꯐꯪ
ꯀꯨꯝꯕꯁꯨ ꯌꯥꯎꯔꯔꯣꯏ
ꯏꯃꯗꯤ ꯕꯣꯏꯜ ꯇꯧꯗ꯭ꯔꯗꯤ ꯊꯥꯅꯤꯡꯗꯦ ꯍꯥꯏꯕꯒꯤꯗꯨꯗ ꯑꯩꯒꯤ ꯊꯝꯅ ꯖꯥꯔ ꯑꯃꯃꯝ ꯈꯤꯟꯕꯗꯣ ꯊ꯭ꯔꯤ ꯗꯦꯖꯀꯨꯝꯕ ꯁꯤꯖꯤꯟꯅꯩ
ꯎ ꯃꯣꯏꯅ ꯕꯜ ꯇ ꯃꯟꯅ ꯐꯩꯗ ꯐꯤꯜꯇꯔ ꯃꯔꯝ ꯑꯣ ꯑꯗꯨ ꯍꯥꯏꯔꯒ ꯅꯍꯥꯟ ꯎꯝ ꯏꯁꯦ ꯑꯩꯈꯣꯏ ꯁ꯭ꯀꯨꯜꯗ ꯑꯗꯨꯝ ꯃꯤꯅꯔꯦꯜ ꯋꯥꯇꯔ ꯕꯨꯡꯒꯤꯗꯣ ꯈꯪꯕ꯭ꯔꯥ ꯐꯤꯐꯇꯤ ꯂꯤꯇꯔ ꯀꯔꯤꯔꯥꯕꯨꯡꯗꯣ
ꯇ꯭ꯋꯦꯟꯇꯤ
ꯑꯗꯨꯒꯨꯝꯕꯔ
ꯇꯋꯥꯏꯇꯤ ꯂꯤꯇꯔꯅꯤ
ꯑ
ꯇ꯭ꯋꯦꯟꯇꯤ ꯂꯤꯇꯔ ꯇ꯭ꯋꯦꯟꯇꯤ ꯂꯤꯇꯔꯅꯦ
ꯑꯩꯗꯤ ꯐꯤꯐꯇꯤꯔꯥ ꯈꯜꯂꯒ
ꯑꯔꯣ ꯐꯤꯞꯇꯤ ꯑꯣꯏꯔꯦ
ꯈꯪꯗꯕꯅꯦ ꯍꯣ ꯂꯤꯇꯔꯒꯨꯝꯕ ꯃꯤꯇꯔꯒꯨꯝꯕ ꯑꯗꯨꯝ ꯀꯤꯂꯣꯃꯤꯇꯔꯒꯨꯝꯕ ꯄꯥꯕꯗ ꯈꯔ ꯍꯩꯖꯗꯕꯅꯦ ꯑꯩꯁꯦ ꯃꯍꯧꯁꯥ ꯑ ꯑꯗꯨ ꯒꯨꯝꯕꯗꯣ
ꯎꯝ
ꯁ꯭ꯀꯨꯜꯗ ꯑꯗꯨꯝ ꯂꯩꯔꯒ ꯑꯗꯨꯒꯤ ꯊꯛꯑꯦꯕ ꯃꯣꯏ ꯐꯤꯜꯇꯔ ꯇꯧꯈ꯭ꯔꯕ ꯌꯣꯟꯕꯗꯨꯅꯦꯕ ꯑꯗꯨꯒ ꯑꯩꯈꯣꯏꯁꯦ ꯑꯗꯨꯝ ꯊꯥꯛꯔꯒ ꯂꯩꯌꯦꯕ ꯑꯗꯨꯗꯤ ꯅꯣꯡꯗꯤ ꯀꯔꯤꯔꯥ ꯗꯤꯁꯄꯦꯟꯁꯔꯗꯣ ꯏꯁꯤꯡ ꯀꯩꯅꯣ ꯊꯣꯛꯐꯝꯗꯣ ꯑꯗꯨꯗꯣ ꯁꯦꯡꯕ ꯁꯦꯡꯕ ꯀꯥꯟꯗ ꯁꯦꯡꯈ꯭ꯔꯦ ꯑꯗꯨꯒ ꯏꯁꯤꯡ ꯍꯩꯔ ꯊꯝꯕ ꯗꯣ ꯍꯣꯔꯦꯟꯗꯤ ꯀꯔꯤꯅꯣꯃ ꯑꯗꯨꯝ ꯆꯥꯎꯔꯒ ꯂꯩꯈ꯭ꯔꯦꯕ ꯑꯉꯧꯕ ꯌꯦꯡꯕ ꯀꯥꯟꯗꯤ ꯇꯤꯟꯗꯣ ꯈꯪꯕ꯭ꯔꯥ ꯉꯧꯕꯗꯣ
ꯎꯝ
ꯍꯩꯒꯨꯝꯕ ꯄꯨꯝꯕ ꯀꯥꯟꯗ ꯂꯩꯇ꯭ꯔꯥ ꯑꯉꯧ ꯉꯧꯕꯗꯣ ꯑꯗꯨꯒꯨꯝꯕ ꯑꯁ ꯇꯥꯎꯔ ꯂꯩꯕ ꯋꯥ ꯃꯥꯅꯤ ꯑꯃ
ꯑꯁ
ꯇꯨꯒꯠꯆꯕꯗꯣ ꯑꯗꯨꯒꯤ ꯑꯩꯈꯣꯏ ꯀꯝꯄ꯭ꯂꯦꯟ ꯇꯧꯕꯅꯦ ꯏꯁꯤꯡꯗꯣ ꯅꯣꯏ ꯐꯤꯜꯇꯔꯗꯣ ꯁꯦꯡꯗꯦ ꯍꯥꯏꯔꯒ
ꯅꯣꯏ ꯏꯁꯤꯡꯗꯤ ꯀꯔꯥꯏꯗ ꯆꯥꯕ꯭ꯔꯣ
ꯑꯩꯈꯣꯏꯗꯤ ꯇꯨꯔꯦꯟꯗꯒꯤ ꯆꯥꯏ ꯑꯗꯨꯒ ꯑꯗꯨꯝ ꯏꯁꯤꯡ ꯊꯛꯄꯕꯨꯗꯤ ꯊꯛꯅꯤꯡꯉꯥꯏꯗꯣ ꯗꯥꯏꯔꯦꯛ ꯊꯥꯛꯅꯤꯡꯉꯥꯏꯗꯣ ꯑꯗꯨꯕꯨꯗꯤ ꯑꯗꯨꯝ ꯃꯤꯅꯔꯦꯜ ꯋꯥꯇꯔ ꯂꯧꯔ ꯊꯛꯑꯕ ꯑꯗꯨꯒꯨꯝꯕ ꯕꯨꯝꯒꯤꯗꯣ ꯑꯗꯨꯒ ꯆꯥꯛ ꯊꯣꯡꯕꯒꯨꯝ ꯑꯗꯨꯒꯕꯅ ꯇꯨꯔꯦꯟꯒꯤ ꯇꯨꯔꯦꯟ ꯃꯇꯥꯏꯗ ꯒꯨꯍꯥ ꯋꯦꯜ ꯇꯥꯏꯞꯇ ꯑꯃ ꯇꯧꯋꯦꯗꯅꯥ ꯑꯥꯗꯨꯗꯒꯤ ꯆꯤꯡꯉꯦ
ꯅꯣꯏ ꯂꯩꯐꯝꯗꯨꯕꯨ ꯏꯁꯤꯡ ꯌꯥꯎꯔꯛꯈ꯭ꯔꯅꯤ ꯅꯣꯏ ꯌꯨꯝꯗꯨꯕꯨ ꯏꯁꯤꯡ ꯇꯨꯔꯦꯟꯗꯨ ꯌꯥꯎꯔꯛꯄ ꯇꯨꯔꯦꯟꯒ ꯅꯛꯅꯕ꯭ꯔꯣ ꯂꯥꯞꯅꯕ꯭ꯔꯣ
ꯅꯛꯑꯦꯍꯦ ꯁꯤꯗꯗꯤ ꯌꯥꯝ ꯅꯛꯄꯗꯤ ꯅꯠꯇꯦ ꯑꯗꯨ ꯑꯣꯏꯔꯁꯨ ꯑꯗꯨꯝ ꯅꯛꯏꯗ ꯆꯤꯡꯕꯗ ꯇꯨꯞ ꯇꯨꯂꯨꯅ ꯆꯤꯡꯕꯗ ꯂꯥꯛꯄ ꯉꯝꯃꯦꯕ ꯏꯁꯤꯡꯗꯤ ꯌꯥꯝ ꯅꯨꯡꯉꯥꯏꯌꯦ ꯁꯤꯗꯤ ꯏꯁꯤꯡ ꯂꯩꯗꯦ ꯊꯛꯄ ꯉꯥꯛꯇꯅꯦ ꯍꯥꯥ
ꯅꯣꯏ ꯂꯩꯕꯗꯨ ꯁꯤ ꯍꯩꯒ꯭ꯔꯨ ꯇꯝꯄꯥꯛ ꯃꯅꯥꯛ ꯂꯣꯝꯗ ꯅꯠꯇ꯭ꯔꯕꯅꯦ
ꯑꯩꯗꯣ ꯇꯝꯄꯥꯛ ꯃꯅꯥꯛꯇ ꯏꯁꯤꯡ ꯂꯩꯕ꯭ꯔꯕ
ꯍꯩꯔꯨꯛ ꯇꯝꯄꯥꯛꯔꯣꯝꯗ ꯅꯠꯇ꯭ꯔꯔꯕ ꯅꯣꯏ ꯌꯨꯝꯗꯨ
ꯑꯍꯣꯏ ꯑꯗꯨ ꯍꯩꯔꯨ ꯇꯝꯄꯥꯛ ꯑꯗꯨꯝ ꯄꯔꯦꯡꯗ ꯑꯣꯏꯈ꯭ꯔꯦ ꯇꯨꯔꯦꯟ ꯂꯩꯕꯗꯣ ꯈꯪꯕ꯭ꯔꯥ ꯑꯗꯨꯒꯤꯗꯣ
ꯑꯗꯨꯗꯤ ꯇꯨꯔꯦꯟ ꯅꯠꯇꯦꯗ ꯅꯥꯂꯥꯅꯦꯗ
ꯆꯠꯂꯣꯍꯦ ꯃꯤ ꯎꯁꯥꯠꯇꯕ ꯇꯨꯔꯦꯜ ꯇꯨꯔꯦꯟ ꯇꯨꯔꯦꯟ ꯆꯥꯗꯣ ꯅꯪ ꯅ ꯂꯥꯟꯅꯅꯦ ꯑꯗꯨ ꯄꯤꯛꯆꯔ ꯋꯥ ꯋꯥꯅꯦ ꯇꯨꯔꯦꯟ ꯃꯆꯥꯅꯦ
ꯇꯨꯔꯦꯟ ꯍꯥꯏꯔꯗꯤ ꯑꯥ ꯀꯩꯅꯣꯗꯣ ꯎꯝ
ꯑꯦ ꯅꯪꯁꯨ ꯃꯍꯥ ꯃꯍꯥ ꯇꯨꯔꯦꯟꯒ ꯌꯥꯝ ꯈꯦꯠꯅꯕ ꯅꯠꯇꯦꯗ
ꯑꯗꯨꯒꯤꯗꯨ ꯃꯍꯥꯛꯀꯤꯥꯒꯤꯗꯨꯣ ꯑꯗꯨ ꯑꯣꯏꯔꯗꯤ ꯇꯨꯔꯦꯟ ꯍꯥꯏꯕ ꯌꯥꯏ ꯑꯗꯨꯒꯤ ꯆꯔꯆ ꯃꯅꯤꯡꯗ ꯂꯥꯛꯄ ꯏꯁꯤꯡꯗꯨꯗꯤ ꯇꯨꯔꯦꯟ ꯍꯥꯏꯕ ꯃꯖꯥꯗꯗ
ꯤꯁ ꯇꯨꯔꯦꯟꯅꯦꯠ ꯄꯤꯛꯂꯁꯨ ꯆꯥꯎꯔꯁꯨ ꯇꯨꯔꯦꯅ ꯍꯥꯏꯗꯤ ꯈꯕꯔ ꯍꯥꯏꯔꯗꯤ ꯑꯗꯨꯝꯨꯔꯦ ꯅꯣꯏꯈ꯭ꯔꯕꯗꯨꯕꯨ ꯀꯔꯤ
ꯏꯍꯥꯟꯅ
ꯏꯁ ꯅꯂꯥꯅꯤ ꯀꯥꯏꯅ
ꯑꯥ ꯃꯊꯛꯇ ꯂꯩꯕ ꯑꯂꯦꯟ ꯍꯥꯏꯗꯅ ꯑꯃ ꯂꯩꯕ ꯃꯤ ꯑꯋꯥꯡꯕ ꯑꯃ ꯁꯤꯗꯤ ꯇꯨꯔꯦꯟ ꯀꯥꯏ ꯍꯥꯏꯁꯤꯗ ꯇꯔꯤ ꯅꯕꯁꯤ ꯅꯂꯥꯅꯦꯅꯦ ꯍꯥꯏꯕꯤꯅꯤ
ꯅꯪꯗꯁꯦ ꯇꯨꯔꯔꯤ ꯅꯠꯇꯦꯒꯥꯏꯔꯤ ꯃꯤ ꯇꯨꯔꯦꯟꯅꯤ ꯍꯥꯏꯔꯤꯉꯥꯏꯗ ꯇꯨꯔꯔꯤ
ꯑ ꯀꯔꯤ ꯍꯩꯒ꯭ꯔꯨ ꯇꯝꯄꯥꯛ ꯑꯩꯈꯣꯏꯒꯤ ꯂ ꯃꯆꯨꯝ ꯂꯥꯛꯄ ꯇꯔꯤꯟ ꯗꯨꯕꯔ
ꯌꯥꯥꯏ ꯇꯂꯂ ꯑꯗꯣ ꯔꯦꯅꯤ ꯁꯤꯖꯟꯒꯨꯝꯕꯗꯗꯤ ꯏꯁꯤꯡ ꯈꯔ ꯆꯥꯎꯋꯦꯗ ꯑꯗꯨꯝ ꯇꯨꯔꯦꯟ ꯃꯥꯟꯕꯅꯤꯗ ꯋꯤꯟꯇꯔꯒꯨꯝꯕ ꯅꯨꯡꯁꯤꯠ ꯌꯥꯝ ꯁꯤꯠꯄ ꯃꯇꯝꯗꯗꯗꯤ ꯏꯁꯤꯡꯗꯣ ꯌꯥꯝꯇꯤꯑ ꯅꯣꯏ ꯇꯨꯔꯦꯟꯗꯤ ꯌꯥꯝ ꯆꯥꯒ ꯇꯞꯗ
ꯑꯣ ꯑꯩꯈꯣꯏ ꯇꯨꯔꯦꯟꯗꯤ ꯃꯤꯁꯤ ꯃꯤ ꯁꯤꯅꯉꯥꯏꯒꯤ ꯐꯥꯎꯕ ꯆꯥꯎꯕꯅꯤ ꯃꯤ ꯌꯨꯝ ꯐꯥꯎꯕ ꯄꯨꯕꯅꯤꯅꯤ
ꯑꯗꯨꯗꯤ ꯉꯥ ꯌꯥꯝ ꯐꯥꯕ ꯅꯨꯡꯉꯥꯏꯔꯝꯅꯤ
ꯃꯤꯅꯤꯉꯥ ꯐꯥꯕ ꯍ ꯉꯥ ꯈꯛ ꯐꯥꯅꯕꯅꯤꯅꯤ ꯍꯧꯖꯤꯛꯀꯥꯟꯁꯤꯦ ꯑꯩ ꯑꯩꯗꯤ ꯆꯠꯇꯕ ꯍꯦꯛꯇꯅꯤ
ꯑꯁ ꯎꯗꯦ ꯍꯥꯏꯔꯒ ꯄꯪꯉꯥꯏ ꯍꯥꯏꯕ ꯃꯥꯜꯂꯦꯗ ꯅꯪꯒꯤꯁꯦ
ꯑꯦ ꯑꯦ ꯅꯪ ꯂꯥꯛꯑꯒ ꯈꯪꯒꯅꯤ ꯍꯥꯏꯕ ꯍꯥꯏꯗꯕꯗꯤ ꯑꯃꯅꯤ
ꯄꯤꯛꯅꯤꯛ ꯏꯁꯄꯣꯠꯀꯨꯝꯕ ꯅꯨꯡꯉꯥꯏꯕ꯭ꯔꯥ ꯅꯣꯏꯗꯣꯔꯦ ꯑꯣ ꯀꯩꯅꯣꯅ
ꯀꯔꯤ